ꯑꯩꯣꯏ
ꯇꯥꯕ꯭ꯔꯣ
ꯇꯥꯖꯔꯤꯌꯦ
ꯀꯩꯗꯧꯔꯤꯒꯦ ꯇꯥꯏꯌꯦ ꯇꯥꯏꯌꯦ ꯑ ꯑꯩꯁꯦ ꯁꯨꯝ ꯂꯥ ꯂꯧꯕꯗ ꯁꯠꯄꯥ ꯁꯝꯅ
ꯍꯜꯂꯛꯑꯕꯣ
ꯂꯥꯛꯑꯦ ꯚꯥꯏ ꯂꯝꯕꯤꯗꯅꯦ ꯑꯩꯅ ꯍꯧꯖꯤꯛ ꯆꯠꯂꯤꯁꯦ ꯌꯥꯝ ꯋꯥꯅ ꯌꯥꯝ ꯋꯥꯅ ꯂꯥꯛꯏꯖꯥꯠꯅꯤ
ꯊꯕꯛ ꯌꯥꯝ ꯐꯩꯅ ꯅꯪꯗꯤ
ꯑꯁꯤꯒꯤ ꯕꯤꯁꯀꯨꯠ ꯄꯦꯀꯦꯠ ꯑꯃꯅ ꯎꯝ ꯅꯪꯅꯤ ꯁꯨꯄꯔ ꯊꯕꯛ ꯁꯨꯔꯤꯅꯤ
ꯐꯩꯌꯦ ꯐꯩꯌꯦ ꯅꯣꯏꯗꯤ ꯑꯗꯨꯃꯥꯏꯅ ꯊꯕꯛ ꯁꯨꯕ ꯉꯝꯕꯁꯦ
ꯅꯗꯤ ꯀꯗꯔꯌꯥ
ꯑꯩ ꯍꯣꯁꯇꯦꯜꯗ ꯂꯥꯛꯑꯦ
ꯑꯣ ꯍꯣꯁꯇꯦꯜ ꯆꯠꯂꯕꯣ
ꯍꯥꯏ
ꯆꯠꯊꯣꯛ ꯆꯠꯁꯤꯟ ꯌꯥꯏꯀꯣ ꯂꯝꯕꯤꯁꯦ
ꯍꯥ
ꯂꯝꯕꯤ ꯆ ꯆꯠꯊꯣꯛ ꯆꯠꯁꯤꯟ ꯌꯥꯕ꯭ꯔꯣ
ꯍꯣꯏ ꯌꯥꯏꯑꯌꯦ ꯑꯗꯨꯝ
ꯑꯣ ꯑꯗꯨꯗꯤ ꯑꯩꯁꯨ ꯍꯌꯦꯡꯪ
ꯍꯣꯏ ꯍꯣꯏ ꯍꯥꯏꯔꯛꯑꯣ ꯍꯥꯏꯔꯛꯑꯣ ꯑꯩꯅꯦ ꯍꯍꯣꯏ ꯍꯣꯏ ꯀꯥꯏꯗꯤꯁ ꯇꯦꯕ
ꯑ ꯁꯣꯝꯗ ꯑꯋꯥꯡꯣꯝꯗ
ꯑꯅꯦ
ꯒ ꯇꯣꯂꯣꯞ ꯐꯪꯕꯩ ꯄꯩꯁꯥꯗꯣ
ꯑꯗꯨꯅ ꯈꯣꯡꯎꯞ ꯑꯃ ꯂꯩꯔꯦ
ꯈꯣꯡꯉꯨꯞ ꯑꯃ ꯂꯩꯔꯦ
ꯍꯣꯏ
ꯐꯩꯌꯦ ꯅꯪ ꯅꯪꯗꯤ ꯄꯩꯁꯥ ꯇꯥꯕ ꯌꯥꯝ ꯍꯩꯌꯦ
ꯋꯥꯛꯀꯤꯡ ꯆꯠꯅꯤꯡꯉꯥꯏ
ꯑꯣ ꯅꯪꯒꯤ ꯇꯣꯂꯣꯞꯇꯣ ꯌꯥꯝꯃꯝꯃꯅꯤ ꯀꯣ
ꯌꯥꯝꯗꯦꯗ ꯇꯔꯨꯛ ꯀꯨꯝꯕ ꯈꯛ
ꯏꯁ ꯇꯔꯨꯛ
ꯑ ꯑꯗꯨꯒ ꯑꯩꯅ ꯅꯍꯥꯟꯋꯥꯏ ꯏꯃꯥꯗ ꯄꯣꯠ ꯌꯣꯟꯕꯗ ꯈꯔ ꯍꯥꯞꯄ ꯄꯩꯁꯥꯗꯨꯒ ꯀꯣ
ꯍꯣꯏ
ꯑꯥ ꯑꯗꯨꯗꯥ ꯈꯔ ꯍꯥꯞꯄꯒ ꯂꯩꯕ
ꯑꯣ ꯌꯥꯏꯅꯦ ꯑꯗꯨ ꯅꯪꯗꯤ ꯀꯩꯗꯧꯉꯩ ꯑꯥꯗ ꯆꯠꯂꯅꯤ
ꯗꯦꯠ ꯅꯥꯏꯟꯗ ꯆꯠꯇꯣꯏꯅꯦ
ꯗꯦꯠ ꯅꯥꯏꯟꯗ
ꯍꯣꯏ
ꯉꯧꯁꯤꯅꯥꯒꯅꯣ
ꯉꯥꯎꯁꯤꯟꯅꯔꯣꯏꯍꯦ ꯋꯥꯕ꯭ꯔꯣ ꯂꯧ ꯆꯠꯄꯗꯣ ꯍꯥꯏꯔꯣ ꯍꯥꯏꯔꯣ ꯏꯅꯥꯎ ꯍꯥꯥꯎ
ꯃꯃꯥ ꯕꯕꯥ ꯍꯥꯏꯕ ꯏꯜꯂꯨ
ꯌꯥꯝ ꯅꯨꯡꯁꯤꯌꯦ
ꯑꯝ ꯍꯥꯏꯕ ꯏꯟꯕ ꯑꯉꯥꯡ ꯑꯣꯏꯌꯨꯀꯣ
ꯍꯣꯏ ꯍꯣ ꯍꯣ ꯍꯣꯏ
ꯅꯅꯥꯎ
ꯀꯩꯗꯧꯔꯤꯅꯣ ꯅꯪꯗꯤ ꯍꯧꯖꯤꯛ ꯀꯩꯅꯣ ꯂꯥꯎ ꯆꯠꯂꯦ ꯂꯧ ꯆꯠꯂꯒ ꯂꯥꯛꯑꯦ ꯍꯥꯏꯔꯒ ꯆꯥꯛ ꯆꯥꯔꯕꯌꯦ ꯍꯣꯏ ꯆꯔꯦ ꯆꯥꯛ ꯆꯥꯔꯕꯌꯦ
ꯍꯥꯏꯕꯗꯤ ꯅꯣꯏ ꯀꯔꯤ ꯃꯊꯦꯜ ꯆꯥꯒꯦ ꯍꯥꯏꯕꯅꯤꯗ ꯉꯁꯤꯒꯤ
ꯑꯣ ꯉꯁꯥꯏꯒꯤꯗꯣ ꯑꯁ ꯑꯩꯅ ꯍꯧꯒꯠꯂꯕꯗ ꯗꯥꯜ ꯊꯣꯡꯉꯥꯒ ꯂꯩꯔꯝꯕ
ꯑꯣ ꯑꯣ
ꯑꯩꯁꯨ ꯎꯄꯥꯏ ꯂꯩꯇꯥꯗꯅ ꯑꯗꯨꯝ ꯆꯥꯔꯦ
ꯑꯗꯨ ꯆꯥꯔꯦ
ꯍꯣꯏ ꯑꯗꯨꯝ ꯆꯥꯔꯦ
ꯀꯥꯏꯗꯦꯗꯥ ꯅꯣꯏ ꯂꯧꯗꯣ ꯂꯣꯏꯔꯕꯣ ꯍꯥꯏꯔꯒ
ꯑꯁ ꯂꯧꯗꯣ ꯀꯥꯗꯩ ꯅꯣꯏ ꯋꯥꯠꯂꯤꯌꯦ
ꯀꯩ ꯀꯩꯇꯧꯕꯅꯣ ꯉꯁꯤ ꯅꯣꯡ ꯌꯥꯝ ꯇꯥꯗꯥꯏꯅꯦ ꯅꯣꯏ ꯃꯐꯝꯗꯥ
ꯂꯥꯎ ꯈꯣꯏꯕ
ꯑꯣ
ꯍꯣꯏ ꯅꯣꯡ ꯇꯥꯔꯦ ꯑꯁ ꯅꯣꯡꯗꯤ ꯈꯨꯇꯥꯅꯤ
ꯑꯗꯣ ꯏꯁꯤꯡ ꯆꯪꯉꯕꯣ ꯅꯣꯏꯒꯤꯗꯣ
ꯑꯥ ꯁꯃꯣꯏꯗꯤ ꯑꯩꯈꯣꯏꯒꯤꯗꯤ ꯅꯠꯇꯕ ꯑꯩꯈꯣꯏ ꯕꯣꯕꯣꯛꯛꯈꯣꯏ ꯍꯥꯟꯅ ꯇꯧꯕ
ꯑꯥ
ꯗꯨꯒꯤꯅꯤꯗ ꯑꯁ ꯌꯥꯝ ꯋꯥꯏꯑꯦ ꯌꯨꯝ ꯌꯧꯔꯦ ꯑꯁꯋꯥꯅꯤ ꯍꯥꯏꯗꯤ ꯅꯨꯡꯁꯥ ꯑꯃ ꯅꯨꯡꯁꯥ ꯁꯥꯕꯅꯀꯣ ꯋꯥꯏꯌꯦꯕ
ꯑꯁ ꯑꯩꯒꯤ ꯈꯨꯎꯞꯁꯦ ꯌꯥꯝ ꯐꯖꯕꯗꯤ ꯑꯣꯏꯗꯦꯕꯨ ꯑꯗꯨꯝ
ꯍꯣꯔꯦꯟ ꯊꯥꯔꯛꯑꯣ ꯌꯦꯡꯒꯦꯀꯣ
ꯍꯣꯏ
ꯈꯨꯉꯨꯞꯀꯤ ꯃꯁꯛ ꯇꯣ
ꯑꯗꯣ ꯆꯤꯡꯗ ꯆꯠꯄꯒꯤ ꯈꯣꯡꯎꯞꯅꯤꯗ ꯀꯩ ꯀꯩꯁꯨ ꯅ
ꯁꯤꯡꯗ ꯑ ꯐꯩꯅꯦ ꯍꯥ ꯅꯪꯗꯤꯉꯥꯁꯤ
ꯋꯥꯀꯤꯡꯁꯨ ꯆꯠꯄ ꯌꯥꯕꯈꯨꯉꯨꯞꯇ
ꯍꯣꯏ ꯅꯣꯏꯁꯨ ꯉꯁꯤ ꯀꯔꯤ ꯏꯟꯖꯥꯡ ꯆꯥꯒꯅꯤ
ꯑꯩꯈꯣꯏꯔꯣ ꯑꯈꯣꯏ ꯉꯁꯤ ꯑꯁ ꯁꯧꯒ꯭ꯔꯤ ꯆꯥꯏꯌꯦ
ꯑꯩꯅ ꯍꯥꯏꯕꯗꯤ ꯉꯁꯤꯗꯣ ꯍꯣꯔꯦꯟꯗꯣ
ꯑꯥ
ꯀꯩ ꯌꯦꯟꯖꯥꯡ ꯆꯥꯒꯗ꯭ꯔꯥ ꯍꯥꯏꯕ
ꯑꯁ ꯑꯗꯨꯗꯤ ꯈꯪꯗꯦꯍ
ꯈꯪꯗꯦ
ꯍꯣꯢ
ꯂꯣꯏꯔꯦꯍꯦ ꯅꯪꯖꯨ
ꯑꯩ ꯌꯨꯝꯗ ꯅꯠꯇ꯭ꯔꯦ ꯍꯥꯏꯔꯒ ꯍꯣꯁꯇꯦꯜꯗ ꯂꯩꯔꯦ ꯍꯥꯏꯔꯒ
ꯑꯣ ꯑꯗꯨꯗꯤ ꯅꯪ ꯍꯌꯦꯡꯗꯤ ꯑꯗꯨꯝ ꯐ꯭ꯔꯤꯗ ꯂꯩꯒꯅꯤ
ꯍꯌꯦꯡ ꯀꯣꯜ ꯇꯧꯔꯅꯤ ꯈꯔ ꯑꯦꯁ ꯍꯌꯦꯡ ꯏꯃꯥꯟꯅꯕꯁꯤꯡ ꯀꯄꯨꯜꯂꯅꯤ ꯍꯜꯂꯣ
ꯑꯥ ꯑꯥ ꯇꯥꯏ ꯇꯥꯏ
ꯑꯣ ꯍꯌꯦꯡ ꯊꯕꯛ ꯁꯨꯔꯅꯤ ꯑꯗꯨꯝ
ꯍꯌꯦꯡ ꯊꯕꯛ ꯁꯨꯨꯅꯤꯕꯀꯣ ꯑꯔꯨꯕ ꯊꯕꯛꯇꯣ
ꯑꯍꯣꯏ ꯍꯣꯏ ꯑꯗꯣ
ꯑꯁ ꯃꯁꯝ ꯀꯣꯏꯕ ꯃꯤ ꯃꯆꯥꯗꯣ
ꯀꯩꯗꯧꯔꯒꯦ ꯍꯣꯏ
ꯀꯣꯏꯕ ꯃꯤ ꯃꯆꯥꯗꯣ
ꯍꯣꯏ
ꯎ ꯃꯥꯗꯣ ꯃꯨꯁ ꯈꯔ ꯇꯨꯝꯕ ꯖꯥꯠꯂꯒꯣ
ꯈꯪꯗꯦ ꯃꯦ ꯁ꯭ꯇꯦꯇꯁ ꯌꯥꯝ ꯊꯥꯒꯠꯂꯦ ꯀꯔꯤ ꯅꯨꯡꯉꯥꯏꯇꯕ ꯂꯩꯕꯖꯥꯠꯔꯣ ꯉꯁꯤ
ꯅꯣꯏ ꯄꯥꯎ ꯐꯥꯎꯅꯕ꯭ꯔ
ꯐꯥꯎꯅꯗꯔꯦꯗ
ꯐꯥꯎꯅꯗ꯭ꯔꯦ
ꯎꯝ ꯎꯝ
ꯑꯁ ꯑꯩꯍ ꯀꯅꯥꯥ ꯀꯅꯥ ꯂꯩꯒꯦ
ꯏꯊꯟꯗꯅꯦ ꯍꯧꯖꯤꯛꯇꯤ
ꯏꯊꯟ ꯇꯔꯥ
ꯍꯣꯏ
ꯅꯣꯏ ꯅꯃꯥꯟꯅꯕꯁꯤꯡꯗꯤ ꯅꯃꯥꯟꯅꯕꯁꯤꯡꯗꯤ ꯀꯥꯖꯈ꯭ꯔꯦ
ꯏꯃꯥꯟꯅꯕꯁꯤꯡ ꯂꯥꯛꯇ꯭ꯔꯤꯍꯦ ꯃꯣꯏ ꯊꯣꯛꯂꯛꯇ꯭ꯔꯤꯌꯦ ꯃꯄꯥꯟ ꯂꯝ ꯆꯠꯕꯗꯣ
ꯅꯪ ꯊꯟꯗꯅꯤꯅꯦ ꯑꯗꯨꯗꯤ
ꯏꯊꯟꯗ ꯍꯥꯏꯔꯤꯕ ꯁꯦꯀ꯭ꯌꯨꯔꯤꯇꯤꯁꯨ ꯂꯩꯌꯦ
ꯏꯊꯟꯇꯔ
ꯍꯣꯏ
ꯑꯣ ꯅꯣꯏꯔꯣꯝꯗ ꯅꯣꯡ ꯇꯥꯕ꯭ꯔꯣ
ꯅꯣꯡ ꯍꯣꯏ ꯉꯁꯥꯏꯗꯣ ꯈꯖꯤꯛ ꯈꯖꯤꯛ ꯇꯥꯔꯝꯕꯅꯦꯕ
ꯑꯥꯎ
ꯑꯃꯨꯛ ꯅꯨꯡꯁꯥ ꯊꯣꯛꯑꯦ ꯍꯧꯖꯤꯛꯇꯤ ꯑꯁ ꯏꯀꯥꯏꯗ ꯑꯩ ꯐꯤꯔꯣꯟꯜꯗꯣ ꯁꯦꯠꯂꯒ ꯌꯥꯝ ꯄꯛꯇꯦ ꯑꯩꯉꯣꯟꯗ
ꯃꯆꯨꯗ ꯀꯩ ꯃꯆꯨ ꯑꯣꯏꯒꯦ ꯑꯉꯥꯡꯕ ꯑꯣꯏꯕ꯭ꯔꯥ
ꯕ꯭ꯂꯨ ꯈꯔ ꯈꯔ ꯆꯪꯉꯦ
ꯑꯗꯨ ꯑꯗꯨꯗꯤ ꯐꯖꯔꯝꯃꯅꯤꯀꯣ
ꯈꯪꯗꯦ ꯑꯗꯨꯝ ꯐꯖꯕ꯭ꯔꯥ ꯐꯖꯗꯕ꯭ꯔꯥ ꯌꯥꯝꯅ ꯂꯥꯏꯠ ꯑꯣꯏꯕ ꯑ ꯆꯠꯄ ꯈꯣꯠꯄ ꯌꯥꯝ ꯅꯨꯡꯉꯥꯏꯕ ꯑꯗꯨꯒꯤꯅꯦ
ꯑꯣ ꯑꯗꯨꯗꯤ ꯌꯥꯏ ꯀꯩꯁꯨ ꯀꯥꯏꯗꯦꯅ
ꯍꯣꯏ ꯍꯧꯖꯤꯛꯇꯤ ꯐꯖꯕꯁꯦ ꯀꯥ ꯍꯦꯟꯅ ꯊꯤꯗ꯭ꯔꯦꯗ
ꯎꯝ ꯑꯗꯩꯗꯤ ꯑꯩꯈꯣꯏꯁꯨ ꯆꯥꯎꯔꯕꯅꯤꯅꯀꯣ ꯒ꯭ꯌꯥꯟ ꯇꯥꯏꯌꯦꯕꯀꯣ
ꯍꯣꯏ
ꯅꯪ ꯀꯩ ꯀꯩ ꯔꯤꯗ ꯂꯥꯛꯑꯅꯣ ꯉꯁꯥꯏꯗꯣ
ꯑꯩꯈꯣꯏ ꯕꯥꯅ ꯊꯤꯟꯕꯅꯦ ꯑꯩꯈꯣꯏ ꯕꯥ ꯑꯣꯛꯆꯥꯛ ꯂꯧꯕ ꯆꯠꯄꯗ ꯆꯠꯄꯅꯦ
ꯑꯣ ꯑꯁ ꯅꯣꯏ ꯕꯕꯥꯁꯤ ꯑꯁ ꯅꯥꯕ ꯀꯟꯃꯤꯅꯦꯀꯣ ꯅꯣꯏ ꯕꯥꯁꯨ
ꯑꯩꯗꯣ ꯉꯁꯥꯏꯗꯣ ꯑꯣ ꯆꯥꯛ ꯂꯧꯕ ꯆꯞꯅꯦꯕ
ꯑꯣꯛꯆꯥꯛꯁꯨ ꯈꯨꯠꯅꯁꯨ ꯆꯥꯝꯗ꯭ꯔꯦ ꯑꯗꯨꯝ ꯕꯖꯥꯔꯗ ꯃꯅꯝ ꯌꯥꯝ ꯅꯝꯊꯤ ꯍꯧꯖꯤꯛ ꯐꯥꯎꯗꯤ ꯍꯧꯖꯤꯛ ꯌꯥꯎꯔꯪꯗ ꯉꯥꯏꯔꯤꯕ ꯕꯖꯥꯔꯗ ꯑꯗꯨꯝ ꯆꯠꯂꯤꯅꯦ
ꯀꯅꯥ ꯀꯅꯥ ꯆꯠꯄꯕꯖ ꯍꯥꯏꯔꯗꯤ
ꯏꯊꯟꯗ ꯑꯗꯨꯝ ꯈꯥꯎ ꯄꯨꯔ ꯆꯠꯂꯤꯅꯦ ꯀꯩꯅꯣ ꯑꯗꯨꯝ ꯀꯣꯂꯦꯖ ꯆꯪꯕ ꯇꯧꯅ
ꯑꯣ
ꯅꯪꯗꯤ ꯀꯩꯗꯧꯔꯝꯃꯤꯅꯣ ꯌꯧꯔꯕꯣ ꯌꯌꯨꯝ
ꯑꯩ ꯍꯧꯖꯤꯛ ꯃꯄꯥꯟꯗ ꯁꯨꯝ ꯐꯝꯃꯤ ꯉꯥꯇꯣꯝꯗꯒ ꯏꯔꯨꯈ꯭ꯔꯅꯤ ꯍꯧꯖꯤꯛꯇꯤ ꯌꯥꯗꯕ
ꯃꯥꯜꯂꯤꯅꯦ
ꯍꯣꯏ ꯃꯥꯅꯦ ꯃꯥꯅꯦ
ꯑꯥ
ꯑꯩ ꯍꯥꯟꯅ ꯏꯔꯨ ꯊꯣꯛꯑꯁꯨ ꯑꯃꯨꯛ ꯁꯥꯔꯛꯄꯅꯦꯕ
ꯃꯁꯝ ꯈꯣꯏꯕ ꯑꯉꯥꯡꯗꯣ ꯆꯠꯈ꯭ꯔꯥꯕꯣ
ꯃꯥꯖꯨ ꯎꯝ ꯃꯥꯁꯨ ꯍꯣꯏ ꯃꯥꯁꯨ ꯕꯖꯥꯔꯗ ꯆꯠꯀꯦꯅ ꯍꯥꯏꯕꯅꯦ ꯑꯥꯗꯀꯣ
ꯍ ꯍ
ꯃꯥꯁꯨ ꯆꯠꯀꯦꯅꯗꯤ ꯍꯥꯏꯕꯅꯦꯕ
ꯎꯝ ꯑꯩ ꯏꯌꯥꯝꯕ ꯄꯨꯈ꯭ꯔꯤ ꯑꯁ ꯏꯃꯥꯏ ꯆꯕꯜ ꯄꯨꯔ ꯂꯥꯛ
ꯅꯪ ꯆꯠꯄ ꯂꯩꯕ꯭ꯔꯥ ꯑꯗꯨꯗꯤ
ꯍꯥꯏꯕꯗꯤ
ꯀꯩꯅꯣꯗꯨꯔꯣ ꯑꯌꯥꯝꯕ ꯑꯃ ꯎꯝ ꯌꯥꯏꯃꯥꯗꯨꯔꯥ ꯑꯗꯣ ꯑꯍꯟꯗꯨꯔꯥ
ꯌꯥꯏꯃ ꯌꯥꯏꯃ ꯒꯥꯔꯤꯒ ꯂꯩꯕꯗꯣ
ꯌꯥꯏ ꯑꯣ ꯃꯆꯥ ꯒꯥꯔꯤ ꯃꯆꯥ ꯂꯩꯕꯗꯣ
ꯍꯣꯏ ꯍꯥꯏ ꯃꯗꯣ ꯃꯗꯣ
ꯃꯥꯁꯨ ꯅꯅꯥꯏꯕꯅꯦꯀꯣ
ꯑꯁ ꯇꯥꯕꯔꯣ
ꯇꯥꯏꯌꯦ ꯇꯥꯏꯌꯦ
ꯊꯕꯛ ꯌꯥꯝ ꯆꯤꯟꯕ ꯃꯥꯜꯂꯤꯗ
ꯑꯗꯨꯝ ꯂꯣꯏꯁꯤꯟꯕꯅꯤꯗ ꯆꯠꯊꯣꯛ ꯆꯠꯁꯤꯟ ꯇꯧꯔꯒ
ꯑꯣ ꯀꯅꯤ ꯑꯗꯨꯗꯤ
ꯎꯝ
ꯑꯗꯨꯗꯤ ꯅꯣꯏ ꯑꯗ ꯆꯠꯇꯣꯏꯁꯦ ꯀꯩꯅꯣ ꯆꯠꯄ ꯇꯥꯔꯦꯅꯦ ꯃꯊꯛꯇ ꯄꯥꯏꯕꯗꯨ ꯆꯠꯄ ꯇꯥꯔꯦꯅꯦ ꯑꯗꯨꯗꯤ
ꯍꯣꯏ ꯃꯊꯛꯇ ꯄꯥꯏꯔꯅꯤ ꯑꯗꯨꯗ ꯐꯥꯔꯁ ꯇꯥꯏꯝ ꯑꯍꯥꯟꯕ ꯑꯣꯏꯒꯅꯤ ꯑꯩꯒꯤ ꯑꯁ ꯈꯪꯗꯦ ꯑꯦꯛꯁꯄꯤꯔꯤꯌꯦꯟꯁ ꯇꯧꯅꯤꯡꯕ ꯑꯗꯨꯝ ꯂꯩꯗꯅ
ꯇꯥꯏ
ꯑꯗꯨꯒꯤꯃꯗ
ꯑꯣ ꯁꯤꯅꯗꯤ ꯐꯩꯅꯦ ꯑꯥꯗ ꯀꯣꯏꯕ ꯆꯠꯄ ꯐꯪꯉꯤ ꯃꯤ ꯀꯌꯥ ꯆꯠꯇꯣꯏꯅꯣ
ꯀꯩ ꯍꯥꯏꯕ
ꯃꯤ ꯀꯌꯥꯁꯦ ꯇ ꯏꯩꯅꯣ ꯍꯥꯥꯗꯁꯥꯕꯗꯣ
ꯃꯤ ꯇꯔꯥꯅꯤꯊꯣꯏ ꯆꯠꯇꯣꯏꯅꯦꯕ ꯑꯩꯈꯣꯏ ꯂꯝꯗꯝꯗꯒꯤꯗꯤ ꯏꯊꯟꯗ ꯆꯠꯀꯅꯤꯕ
ꯍꯥꯏ
ꯑꯗꯨꯒ ꯖꯤꯗ ꯍꯟꯅ ꯆꯠꯂꯅꯤ ꯖꯤꯗꯒꯤ ꯏꯃꯥꯟꯅꯕꯁꯤꯡꯅ ꯄꯨꯔꯒ ꯑꯃꯨꯛ ꯑꯦꯁꯇ ꯑꯃꯨꯛ ꯆꯠꯇꯣꯏꯕ ꯒ꯭ꯌꯥꯟ ꯇꯥꯕ꯭ꯔꯣ ꯑꯩꯅ ꯍꯥꯏꯁꯦ
ꯇꯥꯏ ꯇꯥꯏ ꯇꯥꯏ ꯑꯗꯨꯗꯤ ꯑꯗꯨꯗꯤ ꯅꯃꯥꯟꯅꯕꯁꯤꯡꯁꯦ ꯑꯥ ꯑꯦꯝꯗꯒꯤ ꯑꯝꯇ ꯌꯥꯎꯗ꯭ꯔꯦꯅꯦ ꯑꯗꯨꯗꯤ
ꯍꯣꯏ ꯑꯦꯝꯗꯒꯤ ꯌꯥꯎꯗ꯭ꯔꯦ ꯃꯣꯏꯗꯤ ꯂꯣꯏ ꯑꯦꯁꯇ ꯂꯣꯏ ꯂꯩꯔꯦꯕ
ꯑꯣ ꯂꯣꯏ ꯑꯦꯁꯇ ꯂꯣꯏꯅ ꯂꯩꯔꯦꯕꯀꯣ
ꯑꯦꯁꯇ ꯀꯥꯖꯤꯗ
ꯑꯣ ꯑꯦꯝꯒꯤꯗꯤ ꯑꯦꯝꯒꯤ ꯃꯤꯅꯦꯕ ꯑꯗꯣ ꯍꯥꯟꯅ ꯃꯣꯏꯅ ꯆꯠꯄ꯭ꯔꯥ
ꯍꯣꯏ ꯃꯣꯏꯗꯤ ꯏꯟꯇꯔꯟ ꯇꯧꯋꯤꯅꯦ ꯑꯗꯨꯗ ꯑꯗꯣ ꯑꯩꯅ ꯆꯪꯗꯣꯏꯅꯦꯕ ꯑꯗꯣ ꯃꯣꯏꯅ ꯀꯣꯏꯃꯤꯟꯅꯁꯦ ꯍꯥꯏꯕ ꯃꯣꯏꯗꯤ ꯊꯥ ꯑꯃꯃꯨꯛ ꯁꯨꯔꯦꯕ ꯂꯩꯕꯗꯣ ꯑꯗꯨꯗ
ꯑꯣ ꯐꯩꯅꯦ ꯑꯗꯨꯗꯤꯀꯣ
ꯍꯣꯏ ꯍꯣꯏ
ꯑꯗꯨꯏ ꯅꯪꯗꯤ ꯃꯤ ꯀꯌꯥ ꯆꯠꯄꯗꯨꯗꯤ ꯅꯃꯥꯟꯕ ꯑꯃꯝꯐꯥꯎ ꯌꯥꯎꯗ꯭ꯔꯦ
ꯌꯥꯎꯗꯦ ꯏꯊꯟꯇ ꯆꯠꯀꯅꯤ
ꯑꯣ ꯁꯤ ꯅꯪꯁꯦ ꯁꯤꯌꯦ ꯁꯤ ꯅꯁ ꯌꯥꯝ ꯂꯩꯌꯦ
ꯀꯔꯤꯅꯣ ꯅꯩꯕ ꯍꯥꯏꯕꯨ
ꯅꯪꯁꯦ ꯁꯦꯡꯅ ꯍꯥꯏꯔꯗꯤ ꯇꯧꯕ ꯉꯝ ꯃꯝꯕ ꯃꯤꯅꯤ ꯅꯪꯁꯦ
ꯑꯩꯅ ꯉꯁꯥꯏ ꯏꯃꯥꯟꯅꯕꯤ ꯑꯃꯗ ꯃꯈꯨꯠ ꯀꯛꯄꯒꯤ ꯋꯥꯔꯤꯗꯣ ꯂꯤꯕꯤꯕ
ꯍꯣꯏ
ꯅꯣꯛꯄꯁꯤꯗꯤ
ꯃꯅꯨꯄꯥ꯭ꯔ
ꯍꯣꯏ ꯑꯩꯅ ꯏꯃꯥꯟꯅꯕ ꯑꯃ ꯋꯥꯔꯤ ꯌꯥꯝ ꯂꯤꯕ ꯍꯩꯕ ꯂꯩꯌꯦ ꯃꯥꯅ ꯂꯤꯔꯗꯤ ꯅꯪ ꯅꯣꯛꯄꯗ ꯁꯤꯔꯅꯤ ꯑꯩꯅ ꯍꯥꯏꯕ
ꯑꯥ ꯑꯗꯨꯁꯨ ꯅꯛꯄ꯭ꯔꯥ
ꯑꯗꯨꯁꯨ ꯅꯣꯛꯏ ꯍꯣꯏ ꯍꯣꯏ ꯍꯣꯏ ꯋꯥꯔꯤ ꯂꯤꯕ ꯍꯥꯏꯕ ꯃꯤꯗ ꯂꯩꯕꯅꯦꯀꯣ ꯑꯩꯅ ꯃꯥꯅ ꯍꯥꯏꯌꯦ
ꯑꯥ ꯃꯃꯤꯡꯗꯨꯣ ꯀꯩ ꯀꯧꯒꯦ ꯍꯪꯗ꯭ꯔ
ꯍꯁ ꯅꯨꯡꯁꯤꯠꯁꯦ ꯑꯗꯨꯝ ꯁꯤꯠꯂꯑꯦ ꯅꯣꯡꯁꯦ ꯃꯨꯛ ꯆꯨꯗꯧ ꯃꯥꯜꯂꯦ
ꯍꯣꯏ
ꯍ ꯍꯣꯏ ꯍꯣꯏ ꯑꯗꯨꯗꯤ ꯀꯣ
ꯍꯣꯏ ꯍꯣꯏ
ꯇꯥꯕ꯭ꯔꯣ
ꯇꯥꯏꯑꯌꯦ ꯇꯥꯏꯑꯌꯦ ꯅꯨꯡꯉꯥꯏ ꯅꯨꯡꯉꯥꯏꯅ ꯂꯩꯌꯣ ꯋꯥꯈꯜ ꯋꯥꯒꯅꯨ
ꯑ ꯏꯟꯖꯥꯡ ꯑꯍꯥꯎ ꯍꯥꯎ ꯆꯥꯛꯒ ꯍꯥꯆꯥꯟ ꯐꯖꯦꯜ ꯐꯅ ꯂꯩꯌꯦꯀꯣ